ꯑꯁꯨ
ꯍꯜꯂꯣ
ꯍꯜꯂꯣ
ꯍꯜꯂꯣ ꯍꯜꯂꯣ ꯏꯊꯣ ꯍꯜꯂꯣ ꯍꯜꯂꯣ ꯍꯜꯂꯣ
ꯍꯜꯂꯣ ꯇꯥꯕ꯭ꯔꯣ
ꯇꯥꯔꯣ
ꯑꯩ ꯇꯥꯏꯌꯦ
ꯇꯥꯔꯔꯕꯕꯨ ꯇꯥꯔꯔꯕꯕꯨ
ꯑꯩ ꯇꯥꯏ ꯍꯥꯏꯕ ꯇꯥꯏ ꯍꯥꯏꯕ
ꯀꯗꯣ ꯔꯣꯕꯤ ꯅ ꯏ ꯇꯕꯨ
ꯄꯨꯂꯦꯁꯂ ꯑꯝꯕꯅꯤꯗ
ꯀꯃꯥꯏ ꯀꯃꯥꯏ ꯄꯥꯜꯂꯤꯒꯦ
ꯑ ꯚꯥꯏꯁꯦ ꯈꯪꯗ꯭ꯔꯁꯨ ꯄꯪꯂꯩ ꯃꯔꯤꯅꯤꯗ
ꯀꯩ ꯀꯩ ꯀꯩ ꯀꯣꯂꯦꯖꯇ ꯂꯥꯛꯝꯃꯤꯅꯣ ꯀꯩ ꯀꯩ ꯇꯧ ꯀꯩ ꯀꯩ ꯍꯣꯠꯅꯔꯤ
ꯃ꯭ꯌꯨꯖꯤꯛ ꯀꯣꯂꯦꯖꯇ ꯂꯥꯛꯑꯝꯁꯤꯗ ꯃ꯭ꯌꯨꯖꯤꯛ ꯀꯣꯂꯦꯖꯇ ꯁꯝ ꯍꯥꯏꯗꯤ ꯁ꯭ꯋꯥꯏꯗ ꯍꯥꯏꯗꯤ ꯏꯁꯩ ꯅꯣꯡꯃꯥꯏ ꯈꯔ ꯇꯧꯔꯝꯒꯅꯤ ꯇꯝꯕ ꯈꯣꯠꯄ ꯂꯣꯏꯁꯟꯒꯦ ꯈꯣꯠꯆꯟꯒꯦ
ꯍꯧꯖꯤꯛ ꯃ꯭ꯌꯨꯖꯤꯛ ꯀꯣꯂꯦꯖꯀꯤ ꯁꯦꯃꯤꯁꯇꯔ ꯀꯌꯥ ꯀꯥꯏꯔꯤꯅꯣ
ꯁꯦꯃꯤꯁꯇꯔ ꯅꯠꯇꯦ ꯕꯤꯁꯥꯔꯠꯅꯤ
ꯑꯣ
ꯑ
ꯑꯇꯩꯗꯤ ꯀꯩꯝ ꯍꯣꯠꯅꯗ꯭ꯔꯦ
ꯑꯥ ꯑꯇꯩ ꯑꯇꯩꯁꯨ ꯑꯗꯨꯝ ꯃꯌꯨꯝꯗ ꯇꯦꯛ ꯇꯦꯛ ꯀꯩꯀꯥ ꯊꯕꯛ ꯀꯩꯀꯥ ꯑꯗꯨꯝ ꯇꯧꯔꯤꯗ
ꯑꯣ
ꯅꯪ ꯀꯥꯃꯥꯏ ꯀꯃꯥꯏꯅ ꯇꯧꯔꯤꯒꯦ